ꯌꯥꯝ ꯄꯤꯛꯅ ꯇꯥꯏ
ꯑꯣ ꯄꯤꯛꯄꯗꯨꯗꯤ ꯄꯤꯛꯆꯔꯁꯅꯨ ꯌꯥꯔꯦ ꯐꯨꯜꯗ ꯂꯩꯈꯠꯂꯣ ꯑꯗꯨꯒ ꯑꯇꯥꯕꯗꯨ ꯑꯗꯨꯝ ꯈꯨꯝꯃꯛꯑꯣ ꯑꯗꯣ ꯍꯧꯖꯤꯛꯄꯨ ꯀꯥꯏꯗ ꯂꯩꯒꯦ ꯌꯨꯝꯗ ꯂꯩꯕ꯭ꯔꯣ ꯅꯠꯇ꯭ꯔꯒ ꯑꯥꯗ ꯂꯩꯔꯤꯕ꯭ꯔꯣ
ꯑꯥ ꯁꯤꯗ ꯂꯩꯔꯤ
ꯑꯣ ꯅꯪ ꯑꯗꯨꯗꯤ ꯉꯁꯤ ꯄꯨꯡ ꯀꯌꯥꯗ ꯍꯟꯗꯣꯏꯅꯣ
ꯁꯤ ꯃꯥꯄꯟ ꯉꯥꯛ ꯇꯥꯗꯧꯗꯤ ꯃꯥꯜꯂꯦ ꯉꯁꯤꯁꯨ
ꯑꯣ ꯑꯗꯨꯗꯤ ꯅꯣꯏ ꯃꯤ ꯀꯌꯥꯝ ꯂꯩꯔꯤꯅꯣ ꯍꯧꯖꯤꯛ ꯍꯧꯖꯤꯛꯄꯣ
ꯃꯤ ꯉꯁꯤ ꯑꯣ ꯑꯍꯨꯝ ꯃꯔꯤ ꯂꯩ ꯀꯔꯤꯒꯤꯅꯣ ꯈꯪꯗꯦ ꯉꯔꯥꯡ ꯉꯁꯥꯏꯗꯒꯤ ꯁꯨꯝ ꯁꯝꯅꯕꯅꯦꯕ ꯑꯗꯣ
ꯑꯗꯨꯗꯤ ꯅꯪ ꯀꯩꯅꯣꯗꯤ ꯆꯥꯛꯇꯤ ꯉꯁꯤꯗꯤ ꯄꯨꯡ ꯀꯌꯥꯗ ꯆꯥꯎꯗꯣꯏꯅꯣ ꯀꯃꯥꯏꯅ ꯇꯧꯗꯣꯏꯅꯣ
ꯃꯄꯜ ꯃꯈꯥꯏꯗ ꯑꯣꯏꯗꯣꯏꯔꯥ ꯈꯔ ꯊꯦꯡꯕ ꯑꯣꯏꯗꯣꯏꯔꯥ ꯑꯩꯈꯣꯏ ꯕꯦꯝꯃꯁꯨ ꯉꯁꯤ ꯍꯥꯏꯗꯔꯛꯑꯦ
ꯑꯗꯨꯗꯤ ꯅꯣꯏ ꯑꯕꯦꯝ ꯍꯥꯏꯗꯔꯛꯑꯗꯤ ꯅꯪꯅ ꯑꯗꯨꯗ ꯂꯩꯔꯒꯗꯤ ꯀꯃꯥꯏꯅ ꯊꯦꯡꯅꯗꯣꯏꯕ ꯃꯥꯒꯗꯤ ꯌꯨꯝꯗ ꯆꯠꯂꯒ ꯆꯥꯛ ꯌꯦꯟꯁꯥꯡ ꯆꯥꯃꯤꯟꯅ ꯈꯣꯠꯃꯤꯟꯅ ꯇꯧꯗꯅ ꯅꯪ ꯑꯗ ꯂꯩꯊꯣꯛꯑꯗꯤ ꯀꯃꯥꯏꯅ ꯊꯦꯡꯅꯗꯣꯏꯕ ꯃꯥ ꯍꯥꯏꯗꯔꯛꯑꯁꯨ
ꯑꯗꯨꯗꯤ ꯍꯣꯔꯦꯟ ꯆꯠꯈ꯭ꯔꯀꯥꯟꯗ ꯑꯗꯨꯝ ꯊꯦꯡꯅꯅꯤꯗꯅ ꯁꯨꯝ ꯍꯥꯏꯕꯩ ꯋꯥꯅꯤ ꯅꯪꯉꯣꯟꯗ
ꯑꯗꯨꯗꯤ ꯃꯥ ꯀꯔꯝ ꯀꯥꯟꯗ ꯑꯃꯨꯛ ꯍꯥꯏꯒꯠꯇꯣꯔꯤꯕ
ꯃꯥꯒꯤꯁꯦ ꯑꯩꯅ ꯁꯨꯝ ꯈꯟ ꯀꯥꯟꯗ ꯅꯣꯡ ꯅꯤꯅꯤ ꯂꯩ ꯂꯩꯗꯧꯗꯤ ꯃꯥꯜꯂꯦ ꯑꯗꯨꯒ ꯅꯣꯡ ꯅꯤꯅꯤ ꯂꯩ ꯃꯇꯨꯡꯗ ꯑꯃꯨꯛ ꯍꯥꯏꯒꯠꯈꯤꯗꯧꯕ
ꯑꯣ ꯅꯣꯡ ꯅꯤꯅꯤ ꯂꯩꯗꯣꯏ ꯑꯣꯏꯔꯕꯨꯗꯤ ꯐꯔꯦ ꯍꯥꯏꯕꯗꯤ ꯑꯩꯅ ꯈꯜꯂꯨꯏꯅ ꯉꯁꯤ ꯍꯥꯏꯊꯔꯛꯑꯒ ꯍꯌꯦꯡ ꯍꯟꯒꯗꯕ ꯑꯣꯏꯔꯒꯗꯤ ꯅꯕꯥꯅꯤꯅ ꯊꯦꯡꯅꯗꯣꯏ ꯃꯇꯝꯗꯣ ꯌꯥꯝꯗ꯭ꯔꯦꯒꯤ ꯈꯜꯂꯨꯕ ꯍꯣꯏ ꯐꯔꯦ ꯅꯣꯡ ꯅꯤꯅꯤ ꯂꯩꯗꯣꯏ ꯑꯣꯏꯔꯕꯨꯗꯤ ꯑꯗꯨꯝ ꯍꯌꯦꯡꯁꯨ ꯊꯦꯡꯅꯗꯧ ꯂꯩꯔꯕꯅꯤꯅꯀꯣ ꯑꯗꯣ ꯑꯗꯨꯗꯤ ꯉꯁꯤ ꯏꯟꯖꯥꯡ ꯈꯔ ꯍꯥꯎꯔꯝꯒꯗꯕ ꯃꯥꯟꯕ꯭ꯔꯣ ꯀꯃꯥꯏꯅ ꯇꯧꯒꯦ
ꯑ ꯉꯁꯤ ꯃꯦꯔꯥꯃꯦꯁꯅꯤ ꯀꯩꯅꯣ ꯑꯣꯏꯕꯅꯤꯅ ꯅꯨꯃꯤꯠꯇꯨ ꯃꯦꯔꯥꯃꯦꯁ ꯅꯨꯃꯤꯠ ꯇꯥꯏꯌꯦ ꯑꯗꯒꯤ ꯑꯗꯨꯅ ꯃꯦꯔꯥꯃꯤꯁ ꯇꯧꯅꯤꯗꯤ ꯍꯥꯏꯅꯕꯅꯦꯕ ꯍꯌꯦꯡꯅ ꯑꯩꯈꯣꯏ ꯗꯦꯕ ꯀꯔꯃ ꯑꯃꯁꯨ ꯊꯣꯛꯄꯒꯨꯝꯗꯤ ꯇꯧꯕꯅꯦꯕ ꯑꯗꯨꯗ ꯍꯣꯏ ꯑꯗꯨꯒꯤ ꯋꯥꯔꯤ ꯀꯣꯟꯅ ꯐꯖꯅ ꯇꯧꯔꯒꯦ ꯑꯗꯨꯗꯣ ꯅꯪꯕꯨ ꯍꯜꯂꯛꯑꯕ ꯆꯥꯔꯕ ꯀꯃꯥꯏꯅ ꯇꯧꯒꯦ
ꯀꯔꯤꯅꯣ ꯅꯣꯏꯒꯤ ꯅꯣꯏꯒꯤ ꯏꯃꯨꯡꯒꯤ ꯃꯦꯔꯥꯃꯦꯁ ꯁꯤꯕꯨ ꯍꯞꯇꯥ ꯑꯃꯗ ꯃꯦꯔꯥꯃꯤꯁꯁꯦ ꯅꯨꯃꯤꯠ ꯍꯨꯝꯅꯤ ꯂꯩꯔꯕꯣ ꯌꯨꯝꯁꯀꯩꯁ ꯁꯨ ꯃꯦꯔꯥꯃꯤꯁꯅꯦ ꯍꯥꯏꯔꯦ ꯁꯒꯣꯜꯁꯦꯟꯁꯨ ꯃꯦꯔꯥꯃꯤꯁꯅꯦ ꯍꯥꯏꯔꯦ ꯑꯗꯒꯤ ꯀꯩꯅꯣꯁꯨ ꯀꯔꯤ ꯅꯣꯡꯃꯥꯏꯖꯤꯡ ꯅꯨꯃꯤꯠꯁꯨ ꯃꯦꯔꯥꯃꯦꯁꯅꯦ ꯍꯥꯏꯔꯦ ꯅꯣꯏ ꯃꯦꯔꯥꯃꯤꯁ ꯑꯗꯨꯝ ꯑꯣꯟꯒꯦ ꯑꯣꯜꯂꯣ ꯀꯩꯅꯣ ꯁꯥ ꯉꯥ ꯑꯃꯗ ꯇꯧꯔꯨꯔꯅꯨ ꯐꯖꯅ ꯅꯦꯅꯥ ꯇꯥꯅ ꯑꯗꯨꯝ ꯃꯅꯥ ꯃꯁꯤꯡꯗꯨ ꯇꯧꯔꯒ ꯂꯩꯔꯣ ꯑꯗꯨꯅ ꯍꯦꯟꯅ ꯐꯗꯧ ꯃꯥꯟꯗ꯭ꯔꯣ ꯑꯩꯕꯨꯗꯤ ꯍꯜꯂꯛꯑꯦ ꯑꯗꯨ ꯆꯥꯛꯄꯨꯗꯤ ꯆꯥꯗꯔꯤ ꯉꯥꯏꯍꯥꯛꯇꯪ ꯂꯩꯔ ꯆꯥꯗꯣꯏꯅꯦ ꯑꯩꯁꯨ ꯆꯥꯛꯄꯨꯗꯤ
ꯑꯣ ꯑꯩ ꯑꯩꯈꯣꯏꯅ ꯑꯃꯨꯛ ꯁꯨꯃꯥꯏꯅ ꯇꯧꯕ ꯍꯥꯏꯗꯤ ꯑꯩꯅ ꯑꯃꯨꯛ ꯑꯩꯁꯨ ꯍꯞꯇꯥ ꯑꯃ ꯑꯃꯨꯛ ꯆꯥꯗ꯭ꯔꯦ ꯑꯩꯈꯣꯏꯃꯥꯁꯨ ꯑꯃꯨꯛ ꯆꯥꯗ꯭ꯔꯦ ꯑꯗꯤ ꯑꯗꯨꯅ ꯑꯃꯨꯛ ꯁꯨꯝ ꯍꯥꯏꯗꯤ ꯑꯗꯨꯝ ꯇꯣꯛꯈꯤꯕ ꯍꯥꯏꯇꯥꯔꯦ ꯍꯞꯇꯥ ꯑꯃꯗꯗꯤ ꯍꯞꯇꯥ ꯑꯃꯗꯗꯤ ꯅꯨꯃꯤꯠ ꯅꯤꯅꯤꯁꯤꯗꯤ ꯑꯗꯨꯝ ꯃꯦꯔꯥꯃꯦꯁ ꯑꯗꯨꯝ ꯄꯨꯔꯥ ꯍꯥꯏꯗꯤ ꯁꯥ ꯉꯥ ꯆꯥꯗꯕꯤꯗ ꯍꯥꯏꯇꯥꯔꯦ ꯄꯣꯠꯁꯨ ꯑꯗꯨꯝ ꯂꯩꯕꯅꯦꯕ ꯑ ꯍꯨꯝꯅꯤ ꯁꯨꯖꯤꯟꯒꯤꯕꯁꯨ ꯌꯥꯎꯋꯦ ꯑꯗꯨꯝ ꯑꯗꯨ ꯅꯨꯃꯤꯠꯇꯨꯗꯤ ꯑꯗꯨꯝ ꯆꯝꯐꯨꯠ ꯆꯥꯔꯒ ꯀꯩꯅꯣ ꯇꯧꯊꯣꯛꯏꯗ
ꯌꯥꯝ ꯁꯤꯡꯉꯦ ꯅꯣꯏ ꯏꯃꯨꯡꯗꯣ ꯅꯣꯏ ꯅꯣꯏ ꯕꯕꯥꯁꯨ ꯆꯥꯎꯅ ꯍꯥꯏꯌꯣ ꯅꯣꯡꯃ ꯍꯞꯇꯥ ꯑꯃꯗ ꯍꯥꯏꯕꯗꯤ ꯅꯣꯏꯅ ꯆꯥ ꯐꯠꯇꯕ ꯅꯨꯃꯤꯠꯇꯨ ꯅꯠꯇꯕ ꯑꯇꯣꯞꯄ ꯑꯃꯃꯨꯛ ꯆꯥꯔꯨꯅꯨ ꯍꯥꯏꯌꯣ ꯑꯗꯨꯒ ꯅꯣꯏ ꯏꯆꯟꯗꯨꯁꯨ ꯑꯗꯨꯃꯥꯏꯅ ꯑꯃꯒ ꯆꯥꯎꯅꯣ ꯍꯥꯏꯔꯣ ꯑꯗꯨꯑꯣꯏꯗꯤ ꯑꯁ ꯄꯩꯁꯥ ꯌꯥꯝ ꯁꯦꯞ ꯇꯧꯕꯅꯦ ꯑꯗꯨꯃꯥꯏꯅ ꯃꯦꯔꯥꯃꯤꯁ ꯉꯥꯛꯇ ꯇꯧꯕ ꯂꯩꯔꯒꯗꯤꯀꯣ ꯍꯥꯏꯕꯗꯤ ꯁꯥ ꯉꯥ ꯌꯥꯎꯗ꯭ꯔꯒꯗꯤ ꯑꯗꯨꯅ ꯑꯗꯨꯃꯥꯏꯅ ꯇꯧꯔꯣ ꯅꯣꯏ ꯃꯔꯤꯁꯤ ꯁꯨꯕꯅꯤꯅ ꯍꯞꯇꯥ ꯑꯃꯗ ꯅꯨꯃꯤꯠ ꯃꯔꯤꯅꯤꯗꯤ ꯀꯟꯕ ꯉꯝꯒꯅꯤ ꯅꯨꯃꯤꯠ ꯍꯨꯝꯅꯤ ꯈꯛꯇꯅꯦ ꯑꯗꯨꯅ ꯐꯔꯣꯏꯗ꯭ꯔꯣ ꯑꯩ ꯍꯥꯏꯁꯤꯅ
ꯑꯁ ꯋꯥꯔꯤꯒꯤ ꯋꯥꯅꯤꯗ ꯑꯦꯁ ꯃꯤꯔꯥꯃꯤꯁ ꯆꯥꯗꯕꯅꯤꯅ ꯍꯞꯇꯥ ꯃꯤꯔꯥꯃꯤꯁꯀꯤ ꯇꯣꯟ ꯈꯨꯇꯧꯁꯤꯗꯤ ꯂꯣꯏꯔꯦ ꯆꯝꯐꯨꯠ ꯑꯃꯨꯛ ꯃꯊꯦꯟ ꯑꯃꯨꯛ ꯇꯧꯔꯛꯀꯅꯤ ꯑꯗꯒꯤ ꯃꯊꯦꯜꯗꯣ ꯈꯤꯇꯪ ꯌꯥꯝꯗ꯭ꯔꯗꯤ ꯑꯃꯨꯛ ꯅꯨꯡꯉꯥꯏꯇꯧꯒꯨꯝ ꯇꯧꯕꯗꯣ ꯆꯝꯐꯨꯠꯁꯤ ꯑꯗꯨꯝ ꯑꯆꯨꯝꯕꯁꯦ ꯑꯩꯈꯣꯏꯒꯤ ꯌꯥꯝ ꯀꯣꯃꯟ ꯑꯣꯏꯅ ꯍꯥꯏꯗꯣꯏꯔꯥ ꯑꯗꯨꯃꯥꯏꯅ ꯑꯣꯏꯅ ꯁꯤꯖꯤꯟꯅꯔꯝꯕꯅꯦꯕ ꯆꯝꯐꯨꯠꯁꯦ ꯍꯥꯏ ꯍꯥꯏꯗꯤ ꯈꯔ ꯑꯍꯥꯎꯕ ꯑꯃ ꯆꯝꯐꯨꯠ ꯑꯃꯨꯛ ꯐꯨꯠꯂꯛꯀꯅꯤ ꯑꯣ ꯑꯍꯧꯕ ꯍꯥꯏꯗꯤ ꯇꯣꯔꯣꯕꯣꯠ ꯑꯍꯥꯎꯕꯤ ꯂꯩꯒꯗ꯭ꯔꯥ ꯑꯗꯒꯤ ꯀꯩꯅꯣꯁꯦ ꯑꯩꯈꯣꯏꯒꯤ ꯕꯤꯇ꯭ꯔꯨꯠꯁꯦ ꯀꯔꯤ ꯍꯥꯏꯕꯅꯣ ꯈꯪꯗ꯭ꯔꯦ ꯕꯤꯠꯔꯨꯠ ꯑꯃꯗꯤ ꯏꯌꯥꯎ ꯌꯥꯎꯔꯦ ꯑꯗꯩ ꯊꯕꯤ ꯍꯋꯥꯏꯒꯥꯗꯤ ꯑꯗꯨꯝ ꯀꯩꯅꯣ ꯑꯣꯏꯗꯅ ꯑꯗꯒꯤ ꯃꯥꯁꯤ ꯃꯥꯏꯔꯦꯟ ꯉꯥꯜꯂꯛꯀꯅꯤ ꯑꯗꯒꯤ ꯑ ꯑꯩꯈꯣꯏ ꯀꯩꯅꯣ ꯑꯁ ꯑꯂꯨ ꯉꯥꯡꯕ ꯍꯥꯏꯗ ꯑꯂꯨ ꯍꯣꯏ ꯑꯂꯨ ꯅꯠꯇꯦꯅꯦ ꯃꯪꯒ꯭ꯔꯥꯁꯦ ꯃꯪꯒ꯭ꯔꯥ ꯑꯉꯧꯕ ꯑꯉꯥꯡꯕ ꯄꯨꯂꯞꯁꯤ ꯑꯃꯨꯛ ꯇꯣꯉꯥꯜꯅ ꯖꯣꯇꯣꯜ ꯌꯥꯝꯃꯦꯗ ꯑꯁꯤ ꯑꯅꯥꯅꯤꯅ
ꯍꯣꯏ ꯑꯗꯨꯕꯨꯗꯤ ꯀꯩꯅꯣ ꯇꯧꯕꯅꯦ ꯍꯥꯏꯕꯗꯤ ꯁꯥ ꯉꯥ ꯍꯥꯏꯔꯗꯤ ꯁꯥ ꯉꯥꯗꯨ ꯑꯃꯈꯛꯇꯪ ꯗꯛ ꯊꯣꯡꯉꯒ ꯂꯣꯏꯔꯦꯗꯅꯀꯣ ꯃꯦꯔꯥꯃꯤꯁ ꯍꯥꯏꯔ ꯗꯤ ꯉꯁꯥꯏꯒꯤ ꯑꯗꯨꯝ ꯈꯤꯇꯪ ꯃꯊꯦꯜꯁꯤ ꯌꯥꯝꯃꯒ ꯈꯤꯇꯪ ꯍꯥꯎꯅ ꯇꯧꯅꯕ ꯍꯣꯠꯅꯔꯛꯄꯗ ꯑꯗꯨꯝ ꯑꯇꯣꯞ ꯑꯇꯣꯞꯄꯁꯨ ꯃꯌꯥꯝ ꯆꯪꯕꯗꯣ ꯑꯗꯒꯤ ꯍꯣꯏ ꯆꯝꯐꯨꯠ ꯑꯃ ꯌꯥꯎꯔꯅꯤ ꯌꯥꯝ ꯀꯩꯅꯣ ꯑꯣꯏꯅ ꯍꯥꯞꯇꯕ ꯌꯥꯗꯕꯗꯧꯅ ꯑꯗꯨꯝ ꯑꯗꯒꯤ ꯀꯥꯡꯉꯣꯒꯨꯝꯕ ꯑꯃꯁꯨ ꯑꯗꯨꯝ ꯍꯦꯛ ꯆꯥꯅꯔꯛꯀꯅꯤ ꯅꯠꯇ꯭ꯔꯒꯗꯤ ꯌꯦꯟꯁꯥꯡꯗꯨ ꯈꯛꯇꯪꯗꯤ ꯆꯥꯅꯤꯡꯉꯔꯣꯏ ꯅꯤꯅꯀꯣ ꯍꯣꯏ ꯄꯥꯐꯣꯔꯒꯨꯝꯕ ꯑꯗꯒꯤ ꯕꯗꯥꯝꯒꯨꯝꯕ ꯎꯇꯣꯡꯒꯨꯝꯕ ꯇꯥꯎꯔꯒꯅ ꯑꯃ ꯑꯣꯏꯔꯦ ꯕꯣꯔꯥꯒꯨꯝꯕ ꯍꯧꯔꯒꯅ ꯍꯥꯏꯗꯤ ꯑꯗꯨꯁꯨ ꯑꯗꯨꯝ ꯈꯨꯠꯇꯤ ꯆꯪꯕ ꯄꯣꯠꯅꯦꯕꯀꯣ ꯑꯗꯨꯅ ꯃꯦꯔꯥꯃꯤꯛꯁ ꯍꯥꯏꯕ ꯋꯥꯅꯦ ꯍꯣꯏ ꯑꯗꯨꯝ ꯆꯪꯗꯤ ꯆꯪꯕꯅꯤꯗ ꯑꯗꯨꯕꯨꯗꯤ ꯆꯪꯕꯒꯤ ꯆꯪꯕꯕꯨꯗꯤ ꯑꯗꯣ ꯍꯣꯏ ꯆꯝꯐꯨꯠꯇꯨꯕꯨꯗꯤꯅꯦ ꯀꯩꯅꯣꯒꯨꯝꯕꯁꯨ ꯌꯥꯝ ꯍꯥꯎꯕꯅꯦ ꯃꯥꯏꯔꯦꯟꯗꯣ ꯆꯝꯐꯨꯠ ꯏꯁꯤꯡ ꯑꯣꯏꯅ ꯗꯥꯏꯔꯦꯛ ꯅꯠꯇ꯭ꯔꯒꯁꯨ ꯑꯩꯈꯣꯏꯒꯤ ꯆꯥꯛ ꯊꯣꯡꯕꯗ ꯔꯥꯏꯁ ꯀꯨꯀꯔꯗ ꯑꯗꯨꯝ ꯈꯔ ꯉꯥꯟꯕ ꯃꯥꯏꯔꯦꯟꯒꯨꯝꯕꯗꯣ ꯑꯗꯨꯁꯨ ꯌꯥꯝ ꯍꯥꯎꯕꯅꯦ ꯑꯗꯨꯒ ꯊꯕꯤꯒꯨꯝꯕꯕꯨꯗꯤ ꯐꯨꯠꯄ ꯌꯥꯗꯕ ꯐꯨꯠꯄꯁꯦ ꯑ ꯉꯥꯟꯕꯗꯩꯗꯤ ꯐꯨꯠꯄꯗꯕꯨꯗꯤ ꯐꯔꯦ ꯌꯥꯝ ꯀꯟꯅ ꯇꯣꯏꯍꯟꯗꯕꯤꯗꯀꯣ ꯑꯗꯨꯒ ꯍꯣꯏ ꯃꯪꯒ꯭ꯔꯥꯒꯨꯝꯕꯗꯁꯨ ꯑꯗꯨꯝ ꯐꯩ ꯑꯗꯣ ꯑꯩꯈꯣꯏꯒꯤꯗꯤ ꯆꯐꯨꯠ ꯇꯧꯔꯁꯨ ꯃꯪꯒ꯭ꯔꯥꯒꯨꯝꯕꯗꯤ ꯑꯃꯨꯛ ꯆꯥꯛ ꯆꯥꯕꯗꯗꯤ ꯆꯥꯗꯦꯕꯀꯣ ꯑꯗꯨꯝ ꯕ꯭ꯔꯦꯛꯐꯥꯁ ꯑꯣꯏꯅ ꯀꯩꯀꯩ ꯑꯣꯏꯅ ꯆꯥꯒ ꯀꯩꯀꯥꯒꯗꯤ ꯑꯗꯨꯝ ꯊꯛꯄ ꯑꯗꯨꯒ ꯆꯥꯛ ꯑꯣꯏꯅꯒꯗꯤ ꯆꯥꯗꯤ ꯆꯥꯗꯦꯕꯀꯣ ꯑꯗꯨꯃꯥꯏꯅ ꯇꯧꯋꯤ ꯑꯗꯨꯗꯤ ꯍꯌꯦꯡꯁꯦ ꯅꯪ ꯀꯩꯅꯣ ꯆꯠꯀꯗꯣꯏꯔꯥ ꯅꯣꯏꯒꯤ ꯗꯦꯕ ꯀꯔꯃ ꯑꯃ ꯂꯩꯕꯗꯨꯗ ꯆꯠꯇꯣꯏꯔ ꯅꯠꯇ꯭ꯔꯒ ꯀꯩꯅꯣ ꯇꯧꯗꯣꯔꯤꯕ꯭ꯔꯣ ꯑꯗꯨꯝ ꯅꯪꯒꯤ ꯅꯪꯒꯤ ꯂꯥꯏꯔꯤꯛ ꯄꯥꯐꯝ ꯊꯣꯛꯄ ꯄꯥꯕ ꯆꯠꯇꯣꯔꯤꯕꯣ ꯀꯃꯥꯏꯅ ꯇꯧꯗꯣꯏꯅꯣ ꯅꯪ ꯌꯥꯎꯗꯣꯏꯔꯣ ꯌꯥꯎꯔꯣꯏꯗꯣꯏꯔ
ꯑꯗꯨꯒꯤꯗꯤ ꯍꯌꯦꯡ ꯑꯩꯉꯣꯟꯗꯗꯤ ꯉꯔꯥꯡ ꯅꯍꯥꯟꯗꯒꯤꯩꯗꯤ ꯍꯥꯏꯔꯛꯑꯕꯅꯦ ꯑꯦ ꯍꯌꯦꯡꯒꯤ ꯕꯥꯇꯣꯟꯒꯤꯁꯨ ꯕꯥꯇꯣꯟ ꯏꯪꯈꯥꯡ ꯉꯥꯏꯍꯥꯛꯇꯪ ꯏ ꯂꯥꯎ ꯑꯗꯒꯤ ꯅꯨꯃꯤꯗꯥꯡ ꯋꯥꯏꯔꯝꯗꯗꯤ ꯑꯗꯨꯝ ꯑꯩꯉꯣꯟꯗ ꯑꯣꯏꯅ ꯇꯥꯔꯦ ꯍꯥꯏꯇꯥꯔꯦ ꯐꯤꯕꯝꯗꯣ ꯑꯩꯅ ꯑꯩ ꯑꯉꯥꯡꯁꯤꯡ ꯈꯔ ꯂꯩꯗꯅ ꯍꯣꯏ ꯃꯣꯏꯁꯨ ꯂꯥꯛꯀꯅꯤ ꯑꯗꯨꯕꯨ ꯅꯪꯁꯨ ꯁꯨꯝ ꯅꯨꯡꯉꯥꯏꯇꯦ ꯂꯥꯛꯎ ꯈꯣꯠꯂꯨ ꯑꯗꯩ ꯁꯤꯅꯤꯁꯥꯅꯤ ꯍꯥꯏꯕꯗꯣ ꯑꯗꯒꯤ ꯍꯣꯏ ꯅꯪꯁꯨ ꯑꯩꯅ ꯍꯪꯒꯦꯗꯤ ꯈꯜꯂꯝꯕꯅꯤ ꯍꯌꯦꯡꯗꯨꯣ ꯀꯃꯥꯏꯅ ꯇꯧꯒꯦ ꯍꯥꯡꯕ꯭ꯔꯥ ꯆꯤꯟꯕ꯭ꯔꯥ ꯑꯗꯨ ꯁꯨꯝ ꯊꯦꯡꯗꯧ ꯃꯥꯜꯂꯦꯗ ꯅꯪ ꯅꯨꯡꯉꯥꯏꯔꯣꯏꯗꯕ ꯑꯩ ꯅꯉꯣꯟꯗꯗꯤ ꯍꯥꯏꯗ꯭ꯔꯕꯅꯦꯕ ꯁꯤꯒꯤ ꯋꯥꯐꯝꯁꯤ ꯑꯗꯨꯗ ꯈꯪꯗꯦꯅ ꯑꯩ ꯑꯃꯨꯛ ꯀꯃꯥꯏꯅ ꯇꯧꯔꯤꯅꯣ ꯍꯥꯏꯕꯗꯨ ꯅꯪꯁꯤ ꯑꯃꯨꯛ ꯍꯥꯏꯗ꯭ꯔꯥ ꯏꯃꯥꯟꯅꯕ ꯑꯃꯅꯤ ꯈꯛꯇꯗꯤ ꯍꯥꯏꯔꯦ ꯍꯥꯏꯗꯤ ꯄꯣꯠꯇꯣ ꯁꯤꯟꯕ ꯂꯥꯡꯕꯒꯤ ꯐꯤꯕꯝꯗꯣ ꯈꯛꯇ ꯈꯔ ꯉꯟꯇꯛ ꯇꯧꯔꯒ ꯑꯃꯨꯛ ꯅꯪꯁꯦ ꯑꯃꯨꯛ ꯍꯣꯕꯤ ꯍꯣꯕꯤ ꯂꯥꯛꯑꯒ ꯍꯣꯕꯤ ꯍꯣꯕꯤ ꯇꯧꯕꯗꯣ ꯅꯨꯡꯉꯥꯏꯔꯣꯏꯗꯦ
ꯅꯨꯡꯉꯥꯏꯔꯣꯏ ꯑꯩꯅ ꯑꯩꯅ ꯅꯉꯣꯡꯗ ꯋꯥꯁꯦ ꯍꯧꯗꯣꯛꯇꯕꯅꯦꯕ ꯍꯣꯏ ꯈꯪꯗꯦ ꯍꯥꯏꯇꯥꯔꯦ ꯍꯌꯦꯡꯗ ꯑꯗꯨꯝ ꯌꯥꯎꯔꯦ ꯍꯥꯏꯇꯥꯔꯦ ꯁꯝꯅ ꯍꯥꯏꯔꯗꯤ ꯑꯗꯨꯝ
ꯍꯣꯏ ꯍꯣꯏ ꯑꯗꯨꯕꯨꯗꯤ ꯀꯩꯁꯨ ꯀꯥꯏꯗꯦꯗ ꯍꯥꯏꯕꯗꯤ ꯎꯝ ꯑꯩꯁꯨ ꯑꯗꯨꯝ ꯎꯝ ꯐꯔꯛ ꯍꯥꯏꯕ ꯉꯝꯗꯦꯕ ꯑꯩꯈꯣꯏꯁꯨ ꯑꯩ ꯑꯦ ꯌꯥꯅꯤ ꯌꯥꯔꯣꯏꯗꯣ ꯑꯗꯨꯅ ꯑꯗꯨꯝ ꯅꯣꯏ ꯑꯗꯨꯝ ꯍꯥꯏꯗꯤ ꯁꯪꯉꯅꯤ ꯌꯥꯔꯅꯤ ꯈꯪꯕ ꯅꯣꯏ ꯈꯔ ꯑꯗꯨꯝ ꯀꯩꯅꯣ ꯇꯧꯕꯗꯨꯁꯨ ꯀꯩꯁꯨ ꯀꯥꯏꯗꯦꯗ ꯍꯥꯏꯕꯗꯤ ꯑꯩꯅ ꯑꯃꯨꯛ ꯁꯪꯅꯤ ꯍꯥꯏꯔꯒ ꯑꯃꯨꯛ ꯁꯪꯗ꯭ꯔꯒꯗꯤ ꯐꯔꯛ ꯇꯥꯏꯗꯅꯀꯣ ꯃꯤ ꯊꯕꯛꯇꯨꯁꯨ ꯑꯗꯨꯅ ꯑꯩ ꯍꯥꯏꯕꯗꯤ ꯉꯝꯗꯦꯕ ꯑꯩꯁꯨꯀꯣ ꯍꯥꯏꯗꯤ ꯑꯗꯨꯝ ꯉꯜꯂ ꯉꯟꯕꯁꯨ ꯁꯨ ꯌꯥꯏ ꯊꯦꯡꯕꯁꯦ ꯑꯗꯨꯝ ꯉꯜꯂꯦ ꯍꯥꯏꯔꯁꯨ ꯑꯗꯨꯝ ꯌꯨꯝ ꯌꯧꯔꯛꯄꯗꯗꯤ ꯃꯉꯥ ꯃꯈꯥꯏ ꯇꯔꯨꯛ ꯁꯤꯗꯤ ꯑꯗꯨꯝ ꯇꯥꯒꯦ ꯇꯧꯋꯦꯕꯀꯣ ꯑꯗꯨꯅ ꯑꯥ ꯐꯔꯛꯇꯣ ꯑꯗꯨꯝ ꯇꯥꯗꯧ ꯃꯥꯜꯂꯦ ꯍꯜꯂꯛꯄꯒꯁꯨ ꯑꯗꯨꯝ ꯈꯣꯛ ꯆꯦꯟꯊꯣꯛ ꯈꯣꯠꯆꯤꯟ ꯇꯧꯕꯗꯣ ꯅꯨꯡꯉꯥꯏꯇꯦꯗꯅꯀꯣ ꯑꯗꯨꯅ ꯍꯣꯏ ꯀꯩꯁꯨ ꯀꯥꯏꯗꯦꯗ ꯑꯗꯨꯝ ꯑꯩꯉꯣꯟꯗ ꯑꯗꯨꯒꯤꯕꯨꯗꯤ ꯍꯥꯏꯗꯤ ꯊꯕꯛꯇꯣ ꯆꯠꯄꯅꯤꯅꯥ ꯑꯩꯁꯨ ꯌꯥꯎꯏ ꯌꯥꯎꯗꯕꯩꯗꯤ ꯍꯥꯏꯔꯛꯄ ꯍꯥꯏꯔꯛꯇꯕ ꯀꯩꯁꯨ ꯀꯟ ꯈꯟꯖꯤꯟꯖꯗꯕꯗꯨ ꯑꯗꯨꯝ ꯅꯣꯏ ꯍꯌꯦꯡ ꯁꯪꯒꯗꯕꯗꯨ ꯑꯗꯨꯝ ꯐꯖꯅ ꯑꯗꯨꯝ ꯅꯣꯏ ꯈ꯭ꯔ ꯑꯗꯨꯝ ꯇꯧꯃꯤꯟꯅꯔꯁꯨ ꯀꯩꯁꯨ ꯀꯥꯏꯗꯦꯕꯀꯣ ꯑꯗꯨꯗꯤ ꯅꯪ ꯉꯁꯤ ꯑꯌꯨꯛꯀꯤ ꯆꯥꯛ ꯆꯥꯕ ꯆꯠꯂꯨꯗ꯭ꯔꯥꯕꯣ ꯀꯃꯥꯏꯅ ꯇꯧꯒꯦ
ꯁꯤ ꯉꯁꯤꯁꯤ ꯄꯨꯔꯛꯑꯦ ꯍꯥꯏꯇꯥꯔꯦ ꯉꯁꯤꯗꯤ ꯈꯤꯇꯪ ꯄꯨꯔꯛꯑꯦ ꯑꯗꯒꯤ ꯌꯨꯝ ꯌꯧꯔꯦ ꯌꯨꯝ ꯌꯧꯔꯒ ꯑꯃꯨꯛ ꯀꯩꯅꯣ ꯇꯧ ꯀꯥꯟꯁꯤꯗ ꯏꯊꯟꯇ ꯉꯥꯏꯔꯕ ꯌꯧ ꯀꯥꯟꯁꯤꯗ ꯑꯃꯨꯛ ꯏꯊꯟꯇ ꯉꯥꯏꯔꯦ ꯑꯩꯈꯣꯏ ꯃꯥꯁꯨ ꯊꯕꯛ ꯆꯠꯊꯣꯛꯈ꯭ꯔꯦ ꯍꯥꯏꯔꯦ ꯑꯗꯩ ꯑꯩꯈꯣꯏꯕꯥꯁꯨ ꯊꯕꯛ ꯆꯠꯊꯣꯛꯈ꯭ꯔꯦ ꯂꯩꯔꯝ ꯍꯥꯏꯔꯦ ꯏꯊꯟꯉꯥꯏꯔꯕꯅꯤꯅ ꯆꯥꯛꯇꯣ ꯍꯣꯏ ꯆꯥꯛꯇꯨꯗꯤ ꯑꯩꯈꯣꯏ ꯃꯥꯅ ꯇꯤꯐꯤꯟꯗꯥ ꯍꯥꯞꯄ ꯊꯝꯕꯅꯦꯕ ꯃꯥꯅ ꯑꯗꯨꯗ ꯑꯗꯨꯝ ꯇꯤꯐꯤꯟꯗꯣ ꯍꯥꯞꯄꯦ ꯑꯦꯟꯁꯥꯡꯗꯨꯅ ꯑꯃꯨꯛ ꯀꯦꯟꯗ ꯑꯃꯨꯛ ꯍꯥꯞꯄꯕ ꯑꯩꯅ ꯇꯤꯡꯀꯣꯠꯇꯗꯤ ꯑꯃꯨꯛ ꯍꯥꯞ ꯄ ꯊꯝꯃꯝꯕ ꯑꯗꯣ ꯑꯗꯨꯝ ꯄꯨꯔ ꯂꯥꯛꯑꯒ ꯁꯤꯗ ꯆꯥꯔꯦ ꯍꯟꯗꯣꯛ ꯍꯟꯖꯤꯟꯗꯣ ꯑꯃꯨꯛ ꯅꯥꯏꯔꯦ ꯍꯥꯏꯇꯥꯔꯦ ꯉꯁꯤ ꯁꯤꯗꯤ ꯌꯥꯝ ꯅꯥꯏꯅꯗꯕꯅꯦꯕ ꯑꯗꯨ ꯅꯪꯕꯨ ꯍꯜꯂꯛ ꯀꯌꯥꯝ ꯀꯨꯏꯔꯒꯦ
ꯑꯩꯁꯦ ꯉꯁꯤꯅꯗꯤ ꯏꯪꯉꯟ ꯉꯜꯂꯦ ꯑꯩꯅ ꯅꯍꯥꯟꯈꯩ ꯆꯠꯄꯗꯒꯤꯗꯤꯀꯣ ꯉꯁꯤꯁꯦ ꯃꯉꯥ ꯃꯈꯥꯏ ꯇꯥꯔꯝꯗꯥꯏꯗ ꯌꯧꯔꯛꯑꯦꯕꯀꯣ ꯃꯁꯤꯅ ꯈ꯭ꯋꯥꯏ ꯅꯟꯕ ꯑꯣꯏꯗꯣꯏꯅꯦ ꯁꯨꯝ ꯅꯍꯥꯟꯗꯒꯤ ꯆꯠꯂꯛꯄꯁꯤꯗꯒꯤꯀꯣ ꯉꯁꯤꯗ ꯑꯗꯨꯝ ꯅꯣꯡꯁꯨ ꯃꯪꯕ ꯑꯗꯒꯤ ꯀꯩꯅꯣꯁꯨ ꯇꯧꯕꯗꯣ ꯑ ꯅꯣꯡꯌꯥꯝꯅ ꯃꯪꯉꯦꯕ ꯑꯁꯣꯝꯗꯁꯨꯀꯣ ꯑꯗꯒꯤ ꯑꯥ ꯑꯗꯨꯝ ꯃꯝꯂꯞꯁꯨ ꯇꯧꯈꯤꯕꯒꯤ ꯌꯥꯝ ꯊꯦꯡꯕ ꯀꯣꯛ ꯃꯥꯟꯈꯤꯕꯗꯨꯀꯣ ꯑꯗꯒꯤ ꯑꯗꯨꯝ ꯃꯤꯁꯨ ꯂꯣꯏꯁꯤꯜꯂꯛꯄ ꯇꯥꯏꯃꯤꯡ ꯑꯣꯏꯈꯤꯕꯒꯤ ꯃꯩꯁꯨ ꯃꯨꯠꯈꯤꯕ ꯑꯃꯨꯛ ꯃꯩꯕꯨꯗꯤ ꯆꯥꯡ ꯌꯥꯝ ꯅꯥꯏꯗꯦꯕꯀꯣ ꯃꯣꯏ ꯑꯁꯣꯝꯗꯗꯤ ꯑꯗꯨꯝ ꯑꯗꯣ ꯑꯥ ꯂꯥꯛꯑꯝꯃ ꯃꯇꯨꯡꯗ ꯃꯩꯁꯨ ꯃꯨꯠꯈꯤꯕ ꯅꯣꯡꯁꯨ ꯃꯪꯁꯤꯜꯂꯛꯄ ꯃꯤꯁꯨ ꯂꯩꯇꯔꯕꯗ ꯑꯗꯨꯝ ꯂꯣꯏꯁꯤꯜꯂꯁꯦꯅ ꯑꯗꯨꯃꯥꯏꯅ ꯂꯣꯏꯁꯤꯟꯕꯅꯦꯕ ꯉꯁꯤꯗꯣ ꯑꯗꯨꯒ ꯑꯗꯨꯃꯥꯏꯅ ꯇꯧꯋꯦ ꯑꯗꯨꯒꯤ ꯉꯁꯤꯅ ꯈ꯭ꯋꯥꯏ ꯉꯜꯂꯦ ꯄꯨꯡ ꯃꯉꯥ ꯃꯈꯥꯏ ꯇꯥꯔꯝꯗꯥꯏ ꯑꯗꯨꯋꯥꯏꯗ ꯌꯧꯔꯛꯑꯦꯕꯀꯣ ꯑꯩ ꯉꯁꯤꯒꯤ ꯑꯣꯏꯅꯕꯨꯗꯤ ꯑꯗꯨꯗꯤ ꯀꯩꯅꯣ ꯇꯧꯗꯦ ꯅꯣꯏ ꯁꯨꯝ ꯍꯧꯖꯤꯛꯁꯦ ꯃꯄꯥꯟ ꯊꯣꯛꯂꯛꯑꯒ ꯁꯥꯟꯅꯔꯤꯕ꯭ꯔꯥ ꯅꯠꯇ꯭ꯔꯒ ꯃꯅꯨꯡꯗ ꯅꯪꯅ ꯐꯝꯕ ꯁꯥꯟꯅꯔꯤꯁꯤꯕꯨ ꯀꯃꯥꯏꯅ ꯇꯧꯔꯤꯅꯣ
ꯑ ꯉꯁꯤ ꯍꯧꯖꯤꯛꯇꯤ ꯃꯄꯥꯟꯗꯤ ꯊꯣꯛꯂꯛꯦ ꯃꯅꯨꯡꯗ ꯑꯃꯨꯛ ꯃꯤ ꯉꯁꯥꯏ ꯉꯁꯥꯏ ꯀꯩꯅꯣꯗꯨꯗꯤ ꯍꯣꯏ ꯉꯁꯥꯏ ꯂꯩꯇ꯭ꯔꯁꯨꯀꯣ ꯑ ꯍꯣꯏ ꯑꯃꯨꯛ ꯑꯃꯅꯤ ꯑꯃꯨꯛ ꯈꯔ ꯂꯥꯛꯑꯦ ꯍꯥꯏꯕꯇꯥꯔꯦ ꯉꯥꯛꯇꯪ ꯉꯥꯏꯍꯥꯛꯇꯪ ꯍꯧꯕꯒꯤ ꯃꯔꯛꯀꯤ ꯑꯩꯈꯣꯏ ꯆꯥꯛ ꯆꯥꯕꯒꯤ ꯇꯥꯏꯃꯤꯡ ꯍꯥꯏ ꯆꯥꯛ ꯆꯥꯕꯒꯤ ꯃꯇꯝ ꯍꯥꯏꯗꯔ ꯑꯩꯈꯣꯏꯒꯤ ꯇꯔꯦꯠꯇꯒꯤ ꯅꯤꯄꯥꯜ ꯅꯠꯇ꯭ꯔ ꯅꯤꯄꯥꯟ ꯈꯥꯏꯕꯥꯎꯉꯩꯁꯦ ꯍꯥꯏꯇꯥꯔꯦ ꯁꯤꯗ ꯈꯔ ꯃꯤꯡꯁꯦ ꯈꯔ ꯁꯥꯡꯉꯦꯕꯀꯣ ꯑꯗꯩ ꯉꯍꯥꯛꯇꯪ ꯂꯩꯔꯗꯤ ꯍꯣꯏ ꯉꯥꯛꯇꯪ ꯂꯩꯔꯗꯤ ꯍꯣ ꯑꯃꯅꯤꯃꯨꯛ ꯂꯥꯛꯍꯧꯔꯦ ꯈꯤꯇꯪ ꯑꯍꯨꯝ ꯃꯔꯤꯗꯤ ꯁꯨꯔꯦ ꯑꯣꯅꯃꯄꯥꯟ ꯑꯃꯨꯛ ꯊꯣꯛꯂꯛ ꯑꯦ ꯍꯥꯏ ꯇꯥꯔꯦ ꯄꯣꯠꯁꯦ
ꯍꯣꯏ ꯑꯗꯨꯕꯨꯗꯤ ꯂꯩꯕꯅꯦ ꯍꯥꯏꯕꯗꯤ ꯑꯗꯨꯝ ꯃꯤꯁꯦ ꯈꯤꯇꯪ ꯍꯦꯟꯅ ꯃꯤꯅ ꯂꯥꯛꯄ ꯅꯨꯡꯉꯥꯏꯕ ꯍꯥꯏꯕ ꯇꯥꯏꯃꯤꯡ ꯑꯃ ꯆꯥꯛꯆꯥ ꯇꯣꯛ ꯆꯥꯛꯆꯥ ꯀꯩꯀꯥ ꯇꯧꯕꯩ ꯃꯇꯝꯗ ꯑꯃꯨꯛ ꯈꯤꯇꯪ ꯍꯥꯡꯕ ꯑꯗꯨꯃꯥꯏꯅ ꯑꯃꯝꯗ ꯑꯗꯨꯝ ꯇꯧꯕꯅꯤꯗ ꯑꯗꯨꯕꯨꯗꯤ ꯑꯗꯣ ꯀꯩꯅꯣ ꯇꯧꯗꯦ ꯅꯪ ꯅꯨꯡꯊꯤꯟꯗꯤ ꯀꯩꯝꯇ ꯆꯥꯕ ꯈꯣꯠꯄ ꯇꯧꯔꯨꯗ꯭ꯔꯕꯣ ꯉꯁꯤꯗꯤ ꯀꯃꯥꯏꯅ ꯇꯧꯒꯦ
ꯍꯥꯥ
ꯅꯨꯡꯊꯤꯟꯗꯤ ꯀꯩꯝꯇ ꯆꯥꯕ ꯈꯣꯠꯄ ꯆꯠꯄ ꯇꯧꯔꯨꯗ꯭ꯔꯕꯥꯕꯥ ꯉꯁꯤꯗꯤ
ꯑꯣ ꯆꯥꯛꯇꯣ ꯊꯦꯡꯉꯦ ꯈꯔ ꯑꯩꯅ ꯑꯣ ꯉꯁꯤ ꯄꯨꯔꯦ ꯍꯥꯏꯕꯗꯣ ꯆꯥꯛ ꯈꯤꯇꯪ ꯊꯦꯡꯅꯗꯤ ꯆꯥꯔꯦ ꯕꯥꯔꯣꯃꯈꯥꯏ ꯆꯥꯔꯦ ꯑꯗꯣ ꯁꯨꯝ ꯁꯥꯒꯠꯂꯛꯑꯦꯕ ꯉꯁꯤꯗꯤ ꯑꯩꯈꯣꯏ ꯑꯩꯈꯣꯏ ꯁꯨꯝꯄꯥ ꯁꯥꯏ ꯅꯪ ꯑꯁꯣꯝ ꯏꯪꯉꯤ ꯍꯥꯏꯗꯣ ꯁꯣꯝꯗꯅ ꯌꯥꯝ ꯁꯥꯕ ꯑꯣꯏꯌꯦꯕ ꯉꯁꯤ ꯅꯨꯃꯤꯠꯁꯦ ꯉꯔꯥꯡ ꯅꯍꯥꯟꯗꯩ ꯑꯗꯨꯝ ꯁꯥꯔꯕꯅꯤꯅ ꯑꯗꯨꯒ ꯁꯨꯝ ꯁꯥꯕꯅ ꯊꯝꯖꯤꯜꯂꯦ ꯍꯣꯏ ꯅꯨꯃꯤꯗꯥꯡ ꯋꯥꯏꯔꯝꯗꯗꯤ ꯑꯩꯅ ꯆꯥꯅꯤꯡ ꯆꯥꯅꯤꯡꯇꯦ ꯍꯥꯏꯔ꯭ꯁꯨ ꯀꯩꯅꯣ ꯊꯛꯆꯤꯜꯂꯦ ꯑꯗꯣ ꯁꯤꯡꯖꯨ ꯆꯥꯅꯤꯡꯒꯨꯝ ꯇꯧ ꯌꯥꯏꯗ ꯁꯤꯡꯖꯨ ꯈꯛꯇ ꯆꯥꯔꯦ ꯑꯇꯩ ꯀꯩꯝ ꯆꯥꯗ꯭ꯔꯦꯗ
ꯑꯣ ꯁꯤꯡꯖꯨ ꯈꯛꯇꯪ ꯆꯥꯕ ꯍꯥꯏꯗꯣ ꯄꯨꯛ ꯁꯧꯒꯠꯇꯔꯣ ꯅꯪꯕꯨ ꯆꯥ ꯆꯉꯥꯡꯒꯨꯝꯕ ꯕꯣꯔꯥꯒꯨꯝꯕ ꯑꯝꯇ ꯌꯥꯎꯗ꯭ꯔꯕꯣꯠ ꯁꯤꯡꯖꯨ ꯈꯇꯔꯣ ꯅꯪ ꯆꯥꯏꯖꯦ
ꯁꯤꯡꯖꯨ ꯍꯥꯏꯅ ꯃꯨꯛ ꯈꯣꯏꯒꯤ ꯑ ꯁꯤꯡꯖꯨ ꯈꯛꯇ ꯅꯠꯇꯦ ꯍꯥꯏꯇꯥꯔꯦ ꯍꯥꯏꯗꯤ ꯃꯤꯃꯤꯒ ꯈꯤꯇꯪ ꯇꯣꯠꯁꯤꯜꯂꯒꯗꯤ ꯍꯥꯋꯥꯏ
ꯑꯗꯩꯩ ꯃꯤꯛꯆꯔ ꯈꯔ ꯑꯗꯒꯤ ꯇꯤꯜꯍꯧ ꯈꯤꯇꯪ ꯁꯣꯏꯖꯤꯜꯂꯒ ꯍꯥꯏꯗꯤ ꯌꯥꯝ ꯀꯟꯅ ꯁꯧꯒꯠꯇꯅ ꯍꯥꯏꯇꯥꯔꯦ ꯍꯣꯏ ꯆꯅꯥꯁꯨ ꯈꯔ ꯃꯤꯁ ꯇꯧꯔꯦ ꯍꯥꯏꯇꯥꯔꯦ ꯍꯥꯏꯗꯤ ꯌꯥꯝ ꯀꯟꯇꯦꯗ ꯍꯥꯏꯗꯤ ꯂꯨꯄꯥ ꯃꯉꯥ ꯇꯔꯥ ꯃꯉꯥ ꯇꯔꯥꯒꯤ ꯁꯨꯝ ꯂꯩꯔꯄꯗ ꯃꯤꯛꯁ ꯇꯧ ꯀꯥꯟꯗꯅ ꯑꯃꯨꯛ ꯈꯤꯇꯪ ꯌꯥꯝꯃꯒ ꯁꯨꯝ ꯆꯥ ꯌꯥꯕꯗꯣ ꯁꯥꯁꯨ ꯁꯥꯗꯕꯤꯗ ꯌꯥꯝ ꯍꯥꯎꯕꯗꯣ ꯑꯗꯨꯃꯥꯏꯅ ꯑꯣꯏꯕ ꯑꯗꯨ ꯑꯗꯨ ꯑꯣꯏ ꯆꯥꯔꯦ
ꯑꯣ ꯍꯣ ꯐꯔꯦ ꯐꯔꯦ ꯑꯗꯨꯗꯤ ꯅꯪꯁꯨ ꯊꯦꯡꯖꯤꯜꯂꯛꯑꯦ ꯍꯟꯅꯕ ꯇꯧꯔꯛꯑꯣ ꯉꯁꯤ ꯁꯤꯒꯤꯗꯤ ꯑꯩ ꯊꯝꯃꯒꯦꯀꯣ
ꯎꯝ